ꯑꯧ ꯇꯥꯔꯕꯣ
ꯇꯥꯢ ꯍꯣꯢ
ꯑꯣ ꯑꯣ ꯑꯣ ꯑꯣ
ꯗꯥꯎ ꯌꯥꯝ ꯐꯔꯦꯅꯦ
ꯀꯔꯤ
ꯗꯥꯎꯗꯤ ꯌꯥꯝ ꯐꯔꯅꯦ
ꯐꯔꯦꯅꯦ ꯐꯔꯦꯅꯦ ꯆꯥꯛ ꯆꯥꯔꯝꯃꯅꯤꯅꯦ
ꯎꯝ
ꯉꯁꯤꯁꯦ ꯎꯁꯣꯏ ꯁꯣꯏ ꯁꯣꯏꯖꯤꯟꯂꯛꯇꯅꯅꯦ ꯑꯦ ꯁꯣꯏꯖꯤꯟꯔ ꯁꯣꯏꯕꯨꯝꯔ ꯈꯪꯗꯦ
ꯎꯝ
ꯁꯣꯏꯕꯨꯝ ꯑꯣꯏꯔꯝꯅꯤ ꯍ
ꯎꯝ
ꯑꯗꯣ ꯆꯥꯏꯅꯦ ꯅꯣꯏ ꯅꯣꯏꯗꯤ
ꯑꯥ ꯈꯣꯡꯗ꯭ꯔꯨꯝ ꯆꯥꯏꯑꯦ ꯈꯣꯡꯗ꯭ꯔꯨꯝ ꯊꯣꯡꯕ
ꯈꯣꯡꯗ꯭ꯔꯨꯝꯗꯣ ꯑꯁ ꯆꯥꯅꯤꯡꯕꯅꯤꯅꯦ ꯑꯗꯣ ꯁꯤꯗꯤ ꯄꯥꯛ ꯎꯗꯦꯅꯦ
ꯌꯨꯝꯗ ꯂꯩꯇ꯭ꯔꯣ ꯀꯥꯏꯗ ꯂꯩꯒꯦ
ꯍꯦꯛ ꯇꯝꯄꯥꯛꯇ ꯂꯩꯔꯦꯕꯣ
ꯇꯝꯄꯥꯛꯇ ꯂꯩꯌꯦ
ꯍꯣꯏ ꯑꯗꯨꯒꯤꯅꯤ ꯎꯝ ꯑꯥ
ꯍꯨꯝ
ꯇꯝꯄꯥꯛꯁꯤ ꯁꯤ ꯕꯖꯥꯔꯗꯒꯤ ꯈꯔ ꯆꯠꯂꯒ ꯂꯩꯗ
ꯎꯝ ꯀꯣꯂꯦꯖ ꯀꯥꯕꯒꯤꯔꯣ ꯀꯩꯒꯤ ꯂꯩꯔꯤꯅꯣ
ꯍꯥ
ꯀꯣꯂꯦꯖ ꯀꯥꯕ꯭ꯔꯥꯕ
ꯀꯣꯂꯦꯖ ꯀꯥꯕ ꯀꯣꯂꯦꯖꯇꯤ ꯀꯥꯕ ꯂꯣꯏꯔꯦ ꯍꯣꯏ
ꯎꯝ
ꯋꯦꯜꯀꯝꯗꯧꯔꯦ ꯑꯗꯨꯒ ꯍꯨꯝ ꯊꯤꯕ ꯌꯥꯕ ꯊꯤꯔꯅꯤꯅ
ꯅꯪꯗꯤ
ꯑꯩꯗꯤ ꯍꯣꯁꯇꯦꯜꯗ ꯂꯩꯌꯦ
ꯀꯩ ꯀꯩ ꯇꯝꯃꯨꯏꯔ ꯅꯪ ꯍꯣꯁꯇꯦꯜ ꯂꯩꯗꯣ ꯀꯣ ꯁ꯭ꯀꯨꯜꯒꯤ ꯁ꯭ꯀꯨꯜꯒꯤꯔ ꯅꯠꯇ꯭ꯔꯒ ꯇ꯭ꯔꯦꯅꯤꯡꯒꯨꯝꯕꯒꯤꯔꯕ
ꯌꯨꯅꯤꯕꯔꯁꯤꯇꯤꯒꯤ
ꯑꯣ ꯅꯨꯡꯉꯥꯏꯔꯦ ꯑꯗꯨꯗꯤ
ꯅꯨꯡꯉ ꯑꯥ ꯑꯃ ꯅꯨꯡꯉꯥꯏꯕꯁꯨ ꯌꯥꯎꯋꯦ ꯅꯨꯡꯉꯥꯏꯇꯕꯁꯨ ꯌꯥꯎꯋꯦ
ꯍꯦ ꯍꯣꯁꯇꯦꯜ ꯂꯩꯕꯅꯤꯅ ꯅꯨꯡꯉꯥꯏꯔꯝꯅꯤ ꯍꯧꯖꯤꯛ ꯑꯦ ꯌꯨꯅꯤꯚꯥꯔꯁꯤꯇꯤꯒꯤ ꯍꯣꯁꯇꯦꯜꯁꯤꯡꯗꯤ ꯌꯥꯝꯅ ꯁ꯭ꯇꯦꯟꯗꯥꯔꯠꯅꯤ ꯅꯨꯡꯉꯥꯏꯔꯝꯅꯤꯅꯦ
ꯎꯝ
ꯍꯣꯁꯇꯦꯜꯗꯤ ꯑꯩꯗꯤ ꯂꯩꯅꯤꯡꯗꯦꯗ
ꯀꯩꯒꯤꯅꯣ ꯍꯥꯏꯁꯦ
ꯑꯉꯥꯡ ꯑꯣꯏꯔꯤꯉꯩꯗ ꯍꯥꯏ ꯁ꯭ꯀꯨꯜ ꯂꯥꯏꯐꯇ ꯂꯩꯕꯗꯣ ꯄꯦꯟꯈ꯭ꯔꯕ ꯎꯝ ꯌꯥꯝꯅ ꯏꯁꯇ꯭ꯔꯤꯛ ꯑꯣꯏꯃꯟꯕꯒꯤꯀꯣ ꯑꯗꯨ ꯈꯥꯡꯅ ꯂꯩꯔꯛꯄꯒꯤ ꯇꯟꯈ꯭ꯔꯕ ꯑꯗꯨꯒꯤ
ꯑꯣ ꯑꯣ ꯑꯣ ꯀꯩꯅꯣ ꯑꯥ ꯅꯪ ꯇꯤ ꯀꯅꯥ ꯀꯅꯥ ꯂꯩꯔꯤꯅꯣ ꯀꯅꯥ ꯀꯅꯥ ꯂꯩꯔꯤꯅꯣ ꯍꯥꯏꯕꯗꯤ
ꯏꯆꯦ ꯅꯥꯎꯅ
ꯑꯍꯟ ꯑꯥ
ꯏꯆꯤꯜ ꯏꯅꯥꯎꯁꯤꯡꯒ ꯂꯩꯌꯦ
ꯑꯣ ꯅꯣꯏꯆꯦ ꯍꯣ ꯅꯪ ꯑꯣ ꯅꯣꯏ ꯆꯤꯆꯦ ꯍꯣꯏꯒꯔꯣ ꯀꯅꯥ ꯗꯥꯗꯥ ꯍꯣꯏ
ꯑꯩꯒꯤ ꯏꯆꯟ ꯍꯣꯏꯒꯤ ꯏꯅꯥꯎ ꯏꯅꯥꯎꯅꯨꯄꯥꯁꯤꯡ ꯎꯝ ꯅꯪ ꯅꯪꯁꯨꯨꯔꯣ
ꯑꯧ
ꯅꯣꯏꯗꯤ ꯀꯌꯥꯅꯣꯗꯤ ꯅꯣꯏ ꯅꯆꯤꯟ ꯅꯅꯥꯎ ꯀꯌꯥꯅꯣ
ꯑꯟ ꯑꯥ ꯑꯍꯨꯝ ꯑꯩꯒꯤ ꯃꯈꯥꯗ ꯏꯄ꯭ꯋꯥ ꯅꯨꯄꯥ ꯑꯅꯤ ꯂꯩꯌꯦ
ꯌꯥꯝꯗꯦꯅ ꯑꯗꯨꯗꯤ
ꯑꯅꯤꯒ ꯑꯩꯒ ꯌꯥꯝꯃꯦ ꯌꯥꯝꯗꯦ ꯎꯝ
ꯑꯩꯈꯣꯏꯗꯤ ꯃꯔꯤꯅꯤꯅꯦ
ꯅꯨꯡꯉꯥꯏꯕꯅꯦ ꯑꯗꯣ
ꯃꯔꯤ ꯑꯣꯏꯕ ꯃꯔꯤꯃꯛ ꯍꯧꯖꯤꯛ ꯍꯧꯖꯤꯛ ꯂꯩꯃꯤꯟꯅꯔꯤꯅꯦ ꯁꯤꯗ
ꯎꯝ
ꯈꯔꯅ ꯀꯣꯂꯦꯖ ꯀꯥꯔꯂꯒ ꯊꯕꯛ ꯑꯗꯨꯝ ꯇꯧꯕꯁꯨ ꯂꯩꯕꯀꯣ ꯑꯗꯨ ꯃꯁꯥ ꯃꯁꯥꯒꯤ ꯑꯗꯨꯝ ꯇꯧꯕ ꯈꯛꯇꯅꯤꯗ ꯑꯩꯈꯣꯏꯗꯤ ꯁꯤꯗ ꯔꯦꯟꯗ ꯂꯩꯕꯅꯦꯅꯀꯣ
ꯎꯝ
ꯎꯝ ꯑꯩꯒꯤ ꯀꯥꯖꯤꯟ ꯑꯃꯁꯨ ꯑꯩ ꯑꯩ ꯀꯖꯤꯟ ꯁꯤꯁꯇꯔ ꯑꯃꯁꯨ ꯌꯨꯅꯤꯚꯔꯁꯤꯇꯤꯒꯤ ꯍꯣꯁꯇꯦꯜꯗ ꯂꯩꯕꯅꯦ
ꯎꯝ
ꯃꯥꯗꯨ ꯂꯥꯏꯔꯤꯛ ꯇꯝꯃꯒ ꯂꯩꯕꯅꯦ
ꯑꯣ ꯍꯣꯁꯇꯦꯜ ꯅꯝꯕꯔ ꯀꯌꯥꯗ ꯂꯩꯒꯦ
ꯑꯗꯨ ꯅꯝꯕꯔꯗꯤꯕꯨꯗꯤ ꯈꯪꯗꯦ ꯂꯩꯕꯅꯤ ꯑꯗꯨꯝ
ꯎꯝ
ꯃꯥꯁꯦ ꯀꯔꯤꯗ ꯑ ꯏꯀꯣꯅꯣꯃꯤꯛꯁꯇ ꯗꯤꯄꯥꯔꯃꯦꯟ ꯑꯣꯏꯔꯝꯅꯤ ꯃꯥꯗꯣ
ꯎꯝ
ꯎꯝ ꯅꯍꯥꯟꯗꯨ ꯂꯥꯛꯑꯒ ꯑꯃꯨꯛ ꯆꯠꯈ꯭ꯔꯕꯅꯦ
ꯑꯣ ꯅꯪꯗꯤ ꯁꯣꯝꯗꯗꯤ ꯂꯥꯛꯇ꯭ꯔꯣ
ꯃꯔꯛ ꯃꯔꯛꯇ ꯂꯥꯛꯑꯦ ꯂꯥꯛꯄꯗꯤ
ꯑꯣ ꯑꯣ ꯑꯣ ꯑꯣ
ꯅꯍꯥꯟ ꯀꯩ ꯊꯥꯗꯔꯥ ꯂꯥꯛ ꯂꯥꯛꯄꯅꯤꯅꯦ ꯑꯗꯨꯔꯣꯝꯗ
ꯎꯝ
ꯍꯧꯖꯤꯛ ꯑꯩꯅ ꯑꯩꯅ ꯍꯥꯏꯕ ꯀꯖꯤꯟ ꯆꯤꯁꯇ꯭ꯔꯒꯤꯗꯣ ꯃꯥꯒꯤꯗꯣ ꯂꯦꯞꯇꯣꯞ ꯑꯃ ꯊꯤꯟꯕꯀꯣ ꯑꯗꯨꯅ ꯂꯥꯛꯄꯅꯦꯕ
ꯑꯣ ꯑꯣ
ꯃꯣꯏ ꯗꯔꯀꯥꯔ ꯂꯩ ꯍꯥꯏꯔꯅꯤ
ꯎꯝ ꯅꯣꯏ ꯈꯨꯟꯗꯗꯤ ꯆꯠꯇ꯭ꯔꯣ ꯀꯔꯝ ꯀꯥꯟ ꯀꯔꯝ ꯀꯥꯟ ꯆꯠꯀꯦ
ꯈꯨꯟꯗꯗꯤ ꯍꯧꯖꯤꯛ ꯃꯇ ꯝꯗꯤ ꯄꯥꯛ ꯆꯠꯇꯦꯗ ꯑꯥ ꯀꯔꯤ ꯍꯥꯏꯁꯤꯔꯥ ꯗꯤꯁꯦꯝꯕꯔꯗꯀꯣ
ꯎꯝ
ꯈ꯭ꯔꯤꯁꯃꯥꯁ ꯃꯇꯝꯗ ꯈꯛꯇꯒꯨꯝꯕ
ꯎꯝ ꯌꯨꯝꯗꯗꯤ ꯅꯣꯏ ꯑꯗꯨ ꯀꯅ ꯂꯩꯒꯦ ꯌꯨꯝꯗꯗꯤ ꯀꯅꯥ ꯀꯅꯥ ꯂꯩꯍꯧꯒꯦ ꯑꯥ
ꯑꯩꯈꯣꯏ ꯈꯨꯟꯗꯔꯣ
ꯑꯥꯎ
ꯏꯃꯥꯒ ꯏꯄꯥꯒ ꯏꯄꯨ ꯃꯥꯟꯅꯕ ꯌꯥꯎꯈꯤꯕꯅꯦ ꯃꯣꯏꯍꯨꯝ
ꯑꯣ ꯑꯗꯨꯝ ꯄꯥꯎ ꯐꯥꯎꯅꯗ꯭ꯔꯣ ꯅꯨꯡꯇꯤꯒꯤ
ꯐꯥꯎꯋꯦ ꯐꯥꯎꯕꯨꯗꯤ ꯐꯥꯎꯋꯦ ꯃꯔꯛꯇ ꯑꯗꯨꯝ ꯐꯥꯎꯅꯩꯗ ꯅꯨꯡꯇꯤꯒꯤꯗꯤ ꯐꯥꯎꯅꯗꯦꯗ ꯑꯩꯒꯤ ꯑꯩꯒꯤ ꯏꯆꯟꯁꯤꯡꯗꯤ ꯃꯣꯏ ꯈꯔ ꯇꯣꯏꯅ ꯐꯥꯎꯔꯦ ꯑꯩꯗꯤ ꯌꯥꯝ ꯇꯣꯏꯅꯗꯤ ꯐꯥꯎꯅꯗꯦ ꯃꯔꯛꯇ ꯗꯨꯝ ꯐꯥꯎꯅꯔꯦ
ꯑꯣ
ꯎꯝ ꯑꯩꯈꯣꯏ ꯅꯨꯄꯥ ꯑꯣꯏꯕꯅꯤꯅ ꯍꯥ
ꯌꯨꯝ ꯅꯤꯡꯖꯡꯗ꯭ꯔꯣ
ꯑꯩꯔꯣ ꯅꯤꯡꯁꯤꯡꯂꯦ ꯑꯗꯣ ꯅꯤꯡꯁꯤꯡꯔꯒ ꯑꯗꯨꯝ ꯐꯥꯎꯅꯔꯦꯅ ꯅꯤꯡꯁꯤꯡ ꯂꯩꯔꯝ ꯑꯗꯨꯝ ꯐꯥꯎꯋꯦꯅ ꯇꯥꯕ꯭ꯔꯥ
ꯑꯥ ꯇꯥꯏ ꯇꯥꯏ
ꯍꯨꯝ ꯇꯠꯇꯦ ꯇꯠꯇꯦ
ꯎꯝ ꯍꯌꯦꯡꯗꯤ ꯀ꯭ꯂꯥꯁ ꯆꯠꯀꯗ꯭ꯔ ꯅꯪ
ꯑꯥ ꯆꯠꯀꯅꯤꯌꯦ
ꯑꯣ ꯑꯁ ꯑꯩꯈꯣꯏꯗꯤ ꯑꯗꯨꯝ ꯃꯇꯝꯗꯣ ꯐꯪꯗ꯭ꯔꯦꯅꯦ
ꯎꯝ
ꯍꯧꯖꯤꯛ ꯃꯇꯝꯗꯤ
ꯂꯣꯏꯈ꯭ꯔꯕ ꯅꯠꯇ꯭ꯔꯣ
ꯂꯣꯏꯔꯦ ꯂꯣꯏꯕꯗꯤ
ꯎꯝ
ꯂꯣꯏꯕꯒꯤ ꯂꯣꯏꯔꯒ ꯃꯊꯟꯗ ꯀꯃꯥꯏꯅ ꯇꯧꯁꯤꯔ ꯍꯥꯏꯕꯗꯣ ꯑꯗꯨꯝ ꯈꯜꯂꯒ ꯂꯩꯔꯛꯏꯅꯦ ꯎꯝ
ꯈꯜꯂꯣ ꯈꯜꯂꯣ ꯃꯨꯟꯅ ꯈꯟꯒꯗꯕꯅꯤ
ꯍꯦ ꯍꯦꯛ ꯀꯣꯂꯦꯖ ꯀꯥꯗ꯭ꯔꯤꯉꯩꯗ ꯈꯔ ꯂꯥꯡꯂꯨꯕ ꯒ꯭ꯌꯥꯟ ꯇꯥꯗꯦ
ꯏꯁ ꯀꯌꯥꯝ ꯂꯥꯡꯉꯨꯔꯒꯦ ꯍꯥꯏꯁꯦ
ꯑꯁ ꯈꯔ ꯂꯥꯡꯕꯅꯦꯕ ꯑꯈꯣꯏ ꯀꯣꯂꯦꯁ ꯀꯥ ꯇꯝꯗꯤ ꯃꯔꯨꯞ ꯌꯥꯕꯅꯤꯅ
ꯎꯝ
ꯄ꯭ꯔꯣꯒ꯭ꯔꯥꯝꯒꯨꯝꯕ ꯌꯥꯝꯃꯦ ꯑꯗꯨꯅ ꯑꯗꯨꯝ ꯇꯧꯕꯒꯤ
ꯐꯖꯅ ꯀ꯭ꯂꯥꯁ ꯌꯥꯎꯕꯗꯨ ꯌꯥꯝꯗ꯭ꯔꯦꯕ ꯑꯗꯨꯗꯨꯒꯤ ꯑꯩꯁ ꯀꯩ ꯍꯥꯏꯁꯤꯔ ꯐꯪꯁꯟ ꯌꯥꯝꯃꯦ ꯑꯗꯨꯒꯤ ꯑꯗꯨꯝ ꯁꯨꯝ ꯑ ꯒꯦꯝ ꯏꯁ꯭ꯄꯣꯠ ꯕꯣꯜ ꯁꯥꯟꯅꯔꯦ ꯑꯗꯨꯝ ꯑꯗꯨꯝ ꯂꯩꯕꯒꯤ
ꯎꯝ
ꯀ꯭ꯂꯥꯁꯔꯨꯝꯗ ꯆꯪꯕꯗꯨꯒꯤ ꯌꯥꯝ ꯌꯥꯝꯗꯕ
ꯍꯣꯏ ꯑꯗꯨꯁꯨ ꯑꯗꯨꯝ ꯑꯗꯨ ꯃꯇꯝꯗꯁꯨ ꯂꯥꯡꯍꯧꯗ꯭ꯔꯗꯤ ꯀꯃꯥꯏ ꯂꯥꯡꯅꯤ
ꯍꯣꯔꯦꯜ ꯑꯗꯨꯅꯦ ꯍꯥꯏꯗꯤ ꯑꯗꯨ ꯃꯇꯝꯗꯣ ꯀꯣꯂꯦꯖꯇ ꯑꯥ ꯂꯥꯛꯄꯁꯦ ꯑꯍꯥꯟꯕ ꯑꯣꯏꯕꯅꯤꯅꯀꯣ ꯋꯥꯈꯜꯁꯦ ꯀꯩ ꯍꯥꯏꯁꯤꯔꯀꯣ ꯃꯤ ꯃꯤꯁꯨ ꯌꯥꯝꯕꯅꯤꯅꯀꯣ
ꯎꯝ
ꯃꯤꯁꯨ ꯌꯥꯝꯃꯦ ꯑꯗꯨꯝ ꯃꯤ ꯑꯦ ꯂꯣꯏꯅꯃꯛ ꯑꯗꯨꯝ ꯄꯨꯜꯂꯤꯃꯤꯅ ꯋꯥꯈꯟ ꯋꯥꯈꯜꯁꯦ ꯑꯥ ꯀꯩ ꯍꯥꯏꯁꯤꯔꯥ ꯑꯃꯔꯣꯝꯗ ꯑꯃꯨꯛ ꯐꯥꯎꯋꯦꯕ ꯎꯝ ꯂꯥꯡꯅꯤꯡꯕ ꯅꯨꯡꯉꯥꯏꯅꯤꯡꯕꯗꯨ ꯑꯗꯨꯝꯕꯁꯨ ꯐꯥꯎꯋꯦꯕ
ꯎꯝ
ꯀ꯭ꯂꯥꯁ ꯑꯩꯅ ꯍꯥꯌꯔ ꯍꯥꯏꯌꯔ ꯁꯦꯀꯦꯟꯗ꯭ꯔꯤ ꯃꯇꯝꯗ ꯑꯩꯅ ꯍꯧꯖꯤꯛ ꯇꯝꯃꯤꯁꯤ ꯀꯩ ꯍꯥꯏꯔꯤꯁꯤꯔ ꯅꯨꯄꯤ ꯌꯥꯎꯗꯕ ꯁ꯭ꯀꯨꯜꯗꯁꯨ ꯀꯥꯔꯛꯑꯦꯀꯣ
ꯎꯝ
ꯑꯗꯨꯗꯁꯨ ꯑꯗꯨꯝ ꯑꯗꯨꯒꯤꯗꯨꯁꯨ ꯃꯥꯜꯂꯤꯅꯦ ꯃꯣꯏ ꯑꯩꯅ ꯀꯣꯂꯦꯖ ꯀꯥꯗ꯭ꯔꯤꯉꯩꯗ ꯈꯔ ꯂꯥꯡꯕ ꯍꯥꯏꯁꯦ
ꯎꯝ ꯎꯝ ꯅꯨꯡꯉꯥꯏꯕ꯭ꯔꯣ ꯑꯗꯨꯕꯣ
ꯑꯥ
ꯅꯨꯡꯉꯥꯏꯕ꯭ꯔꯕ
ꯎꯝ ꯍꯣꯏ ꯅꯨꯡꯉꯥꯏꯁꯨ ꯅꯨꯡꯉꯥꯏ ꯍꯣꯏ ꯃꯔꯨꯞ ꯃꯔꯨꯞꯁꯤꯡꯒ ꯐꯖꯅ ꯄꯨꯟꯕ ꯌꯥꯎꯋꯦ
ꯎꯝ ꯎꯝ ꯑꯗꯣ ꯂꯥꯡꯍꯧꯕꯦꯗ ꯑꯗꯨ ꯃꯇꯝꯗ ꯂꯥꯡꯍꯧꯗ꯭ꯔꯗꯤ ꯍꯌꯦꯡ ꯀꯔꯝ ꯀꯥꯟ ꯂꯥꯡꯅꯤ ꯅꯠꯇ꯭ꯔꯥ
ꯎꯝ ꯑꯁ ꯑꯗꯨ ꯀꯣꯂꯦꯖ ꯀꯥꯕ ꯍꯧꯔꯀꯥꯟꯗ ꯌꯥꯝ ꯀ꯭ꯂꯥꯁ ꯆꯥꯅꯤꯡꯕ ꯆꯥꯅꯤꯡꯕꯗꯣ ꯑꯁ ꯂꯣꯏꯔꯦ ꯀꯨꯏꯅ ꯀꯥꯔꯛꯑꯒ ꯀꯣꯏꯅ ꯀꯥꯔꯛꯑꯒꯗꯤ ꯂꯣꯏꯔꯦꯍꯦ ꯊꯣꯡꯅꯤꯡꯃꯗꯅꯤ ꯌꯨꯝꯗꯒꯤ
ꯎꯝ ꯎꯝ
ꯇꯟꯕꯗꯨ ꯑꯁ ꯂꯣꯏꯔꯦꯍꯦ ꯌꯨꯝ ꯆꯠꯀꯦ ꯍꯥꯏꯅ ꯌꯨꯅꯤꯐꯣꯝ ꯂꯣꯏꯅ ꯁꯦꯠꯄ ꯂꯣꯏꯔꯒ ꯈꯨꯗꯛꯇ ꯈꯨꯗꯛꯇ ꯅꯣꯡ ꯈꯣꯡꯂꯛꯄꯒꯤ ꯑꯃꯨꯛꯀ ꯗ꯭ꯔꯦꯁ ꯍꯣꯡꯂꯒ ꯑꯃꯨꯛ ꯇꯨꯝꯃꯤ ꯍꯥꯏꯁꯤꯅꯤ
ꯎ ꯅꯣꯏ ꯏꯆꯟ ꯍꯣꯏꯗꯤ ꯀ ꯃꯣꯏ ꯀꯣꯂꯦꯖ ꯀꯥꯔꯤꯕꯣ ꯍꯧꯖꯤꯛ
ꯅꯨꯄꯤ ꯑꯅꯤꯁꯦ ꯍꯩꯖꯤꯛ ꯍꯧꯖꯤꯛꯇꯤ ꯀꯥꯗꯦꯗ ꯃꯣꯏ ꯀ꯭ꯂꯥꯁ ꯇꯨꯋꯦꯜꯐꯇꯣ ꯀ꯭ꯂꯥꯁ ꯇꯨꯋꯦꯜꯐ ꯀꯥ ꯐꯥꯎꯗꯤ ꯀꯥꯔꯝꯈꯔꯝꯅꯤ ꯃꯣꯏꯗꯣ ꯑꯗꯨꯒ ꯃꯣꯏꯗꯤ ꯇꯣꯛꯈ꯭ꯔꯝꯅꯤ
ꯀꯩꯒꯤ ꯇꯣꯛꯏꯕ
ꯈꯟꯗꯦ ꯃꯣꯏꯁꯤ ꯃꯣꯏ ꯋꯥꯈꯟꯗ ꯃꯣꯏꯁꯨ ꯀꯩ ꯍꯥꯏꯁꯤꯔ ꯂꯥꯏꯔꯤꯛ ꯀꯨꯏꯅ ꯇꯝꯅꯔꯣꯏꯒ ꯃꯈꯟ ꯃꯥꯜꯂꯦ ꯃꯣꯏꯗꯨ
ꯎꯝ
ꯎꯝ ꯊꯦꯝꯕ ꯌꯥꯕ ꯑꯗꯨꯝ ꯊꯤꯔꯒ ꯑꯗꯨꯝ ꯂꯩꯔꯒꯦ ꯍꯥꯏꯕꯤꯕ ꯀꯣꯏꯁꯟ ꯃꯥꯜꯂꯦ ꯑꯗꯨꯕꯨ ꯑꯩ
ꯎꯝ
ꯑꯩꯒꯤ ꯏꯅꯥꯎꯅꯨꯄꯥ ꯑꯃ ꯈ꯭ꯋꯥꯏꯒꯤ ꯂꯥꯁꯇ ꯍꯟꯗ ꯀꯣꯂꯦꯖ ꯍꯟꯗꯛ ꯍꯟꯗꯛ ꯂꯥꯛꯂꯣꯏꯗꯧꯔꯦ
ꯑꯣ
ꯂꯥꯁ ꯂꯥꯁ ꯁꯦꯝꯗ ꯂꯥꯁ ꯁꯦꯃꯤꯁꯇꯔꯗ ꯗꯤ ꯇꯝꯃ ꯂꯩ ꯃꯣꯏ
ꯐꯩꯌꯦꯅꯦ ꯑꯗꯨꯁꯨ
ꯏꯁ ꯎꯝ ꯉꯟꯅ ꯂꯣꯏꯁꯤꯟꯕꯅ ꯐꯔꯦ ꯍꯣꯏ
ꯎꯝ
ꯅꯪꯗꯤ ꯀꯩ ꯃꯇꯝꯗ ꯂꯣꯏꯒꯦꯔꯣ
ꯑꯥ ꯆꯍꯤ ꯃꯉꯥ ꯋꯥꯠꯂꯤꯌꯦ
ꯏꯁ ꯑꯗꯨꯗꯤ ꯌꯥꯝ ꯀꯨꯏꯅ
ꯎꯝ
ꯆꯍꯤ ꯑꯍꯨꯝ ꯍꯥꯄ
ꯍꯥꯥ
ꯆꯍꯤ ꯌꯥꯝ ꯍꯥꯞꯄ ꯃꯥꯥꯜꯂꯦ ꯑꯗꯨꯗꯤ
ꯑꯥ
ꯑꯅꯧꯕ ꯑꯅꯧꯕꯒꯤ ꯃꯑꯣꯡꯗ ꯍꯥꯞꯄ ꯃꯥꯜꯂꯦꯀꯣ
ꯀꯩꯅꯣ ꯑꯩ ꯒ꯭ꯌꯥꯟ ꯇꯥꯗꯦ ꯅꯪꯅ ꯍꯥꯏꯗꯣ
ꯅꯪꯅ ꯍꯧꯖꯤꯛ ꯆꯍꯤ ꯃꯉꯥ ꯍꯥꯏꯕꯗꯣ
ꯂꯣꯏꯒꯗꯕ ꯍꯥꯏꯕꯅꯤꯗ ꯇꯝꯕꯗꯣ
ꯑꯣ ꯑꯗꯨꯅꯦ ꯆꯍꯤ ꯃꯉꯥ ꯍꯥꯏꯕꯗꯣ ꯀꯩ ꯍꯥꯏꯅꯤ ꯅꯪꯅ ꯍꯧꯖꯤꯛ ꯇꯝꯕꯗꯣ ꯄꯤ ꯖꯤ ꯅꯠꯇ꯭ꯔꯣ ꯅꯠꯇ꯭ꯔꯣ
ꯂꯣꯏꯔꯦ
ꯂꯣꯏꯔꯦ
ꯎꯝ ꯑꯗꯨꯏ ꯃꯈꯥꯗ ꯂꯩꯕꯗꯣ
ꯎꯝ ꯑꯗꯨꯅꯦ ꯅꯪ ꯍꯧꯖꯤꯛ ꯂꯩꯁꯦ ꯁꯦꯀꯦꯟ ꯅꯠꯇ꯭ꯔꯣ ꯌꯨꯅꯤꯚꯔꯁꯤꯇꯤ ꯅꯠꯇ꯭ꯔꯣ
ꯎꯝ ꯃꯥꯅꯦ
ꯌꯨꯅꯤꯚꯔꯁꯤꯇꯤꯒꯤꯗꯤ ꯀꯩꯅꯤꯅ ꯄꯤ ꯖꯤ
ꯄꯤ ꯖꯤ ꯂꯣꯏꯔꯒ ꯀꯩ ꯇꯧꯒꯦ
ꯅꯪ ꯃꯁꯥꯇꯔ ꯂꯣꯏꯔꯕꯣ
ꯎꯝ
ꯎꯝ ꯑꯗꯣ ꯍꯧꯖꯤꯛ ꯍꯧꯖꯤꯛꯇꯤ ꯀꯩꯗꯧ ꯀꯔꯤ ꯇꯧ ꯇꯧꯔ ꯂꯩꯕ꯭ꯔꯥ
ꯀꯩ ꯇꯧꯕ ꯃꯥꯟꯒꯦ
ꯑꯥ ꯅꯪ ꯀꯩ ꯀꯩꯅꯣꯒꯤꯔꯣ ꯄꯤꯍꯥꯁꯗꯤ ꯇꯝꯕ꯭ꯔꯣ
ꯀꯩ ꯇꯝꯕ ꯃꯥꯟꯒꯦ
ꯈꯪꯗꯕꯒꯤꯅꯦ ꯈꯪꯗꯦ ꯀꯩ ꯇꯧꯕꯅꯣ ꯄꯤ ꯑꯩꯆ ꯗꯤ ꯇꯝꯕ꯭ꯔꯣ ꯅ ꯀꯩ ꯇꯧꯕ꯭ꯔꯣ